ꯇꯥ
ꯑꯌꯨꯛꯀꯤ ꯑꯌꯨꯛꯀꯤ ꯈꯨꯟꯖꯦꯜ ꯄꯥꯎ ꯄꯨꯔꯛꯄ
ꯇꯥꯕ꯭ꯔꯣ
ꯇꯥꯔꯦ ꯇꯥꯔꯦ
ꯇꯔꯥꯕꯔ‌ꯣ ꯏꯇꯥꯎ
ꯇꯥꯗꯕ꯭ꯔꯣ
ꯇꯥꯏ ꯇꯥꯏ
ꯎꯝ ꯑꯌꯨꯛꯀꯤ ꯈꫭꯟꯖ‌ꯦꯜ ꯑꯥ ꯐꯕ ꯄꯥꯎ ꯄꯨꯔꯛꯏ ꯉꯁꯤꯁꯦ ꯅꯪ ꯂꯥꯏꯁꯪ ꯆꯠꯄ꯭ꯔꯣ
ꯍꯣꯏ ꯑꯩꯈꫭꯏꯗꯤ ꯑꯗꯨꯝ ꯑꯁ ꯁꯣꯏꯗꯕꯤꯅꯦ ꯑꯗꯨꯗꯤ ꯁꯣꯏꯗꯣꯏꯕꯤꯅꯦ ꯑꯩꯈꯣꯏ ꯅꯨꯡꯇꯤꯒꯤ ꯆꯠꯂꯤꯅꯦ
ꯅꯪ ꯄꯨꯡ ꯀꯌꯥꯗ ꯇꯨꯝꯃꯒ ꯄꯨꯡ ꯀꯌꯥꯗ ꯍꯧꯒꯠꯄ
ꯄꯨꯡ ꯃꯔꯤ ꯄꯨꯡ ꯑꯍꯨꯝꯗ ꯇꯨꯝꯕ ꯑꯗꯨ ꯄꯨ ꯄꯨꯡ ꯃꯉꯥꯗ ꯍꯧꯒꯠꯄ
ꯌꯥꯏꯅꯦ ꯑꯗꯨꯗꯤ ꯄꯨꯡ ꯑꯃꯈꯛꯇꯅꯤꯅꯦ ꯇꯨꯝꯕ
ꯎꯝ ꯆꯥꯛ ꯏꯁꯤꯡꯗꯤ ꯆꯥꯕꯤꯔꯕꯣ ꯏꯇꯥꯎ
ꯆꯥꯔꯦꯅꯦ
ꯆꯥꯔꯦ
ꯎꯝ ꯅꯣꯏ ꯀꯔꯤ ꯏꯟꯖꯥꯡ ꯆꯥꯔꯕꯣ
ꯑꯩꯈꯣꯏꯗꯤ ꯉꯁꯤ ꯁꯧꯒ꯭ꯔꯤ ꯆꯥꯏ ꯏꯇꯥꯎꯗꯤ
ꯁꯧꯒꯔꯤ ꯆꯥꯗꯕ ꯀꯨꯏꯗ꯭ꯔꯤꯅꯦ ꯑꯩꯈꯣꯏꯗꯤ ꯉꯁꯤ ꯀꯩꯅꯣꯅꯤꯅꯦ ꯎꯝ ꯍꯋꯥꯏ ꯑꯁꯥꯡꯕꯗꯣ
ꯍ
ꯍꯋꯥꯏ ꯑꯁꯥꯡꯕꯗꯣ ꯆꯥꯔꯦ
ꯑꯩꯈꯣꯏ ꯏꯇꯥꯎ ꯑꯃ ꯑꯥ ꯍꯣꯃꯣ ꯁꯥꯕꯤꯗꯣ
ꯎꯝ
ꯃꯥ ꯃꯥ ꯃꯥ ꯉꯔꯥꯡꯗꯣ ꯁꯤꯗ ꯂꯥꯛꯑꯦꯕ ꯌꯥꯗꯦꯅꯦ ꯃꯥꯗꯤ ꯃꯥꯒꯤ ꯇꯔꯟ ꯌꯧꯔꯕ ꯃꯇꯝꯗ ꯇꯨꯝꯃꯒ ꯑꯗꯨꯝ ꯂꯩ
ꯑꯣꯏꯔꯣꯏꯅꯦ- ꯑꯣꯏꯔꯣꯏꯅꯦꯗꯣ ꯅꯨꯄꯤꯁꯥꯕꯤ ꯗꯣ ꯌꯥꯔꯣꯏꯅꯦ ꯀꯔꯤ- ꯀꯔꯤ ꯉꯁꯤ ꯇꯧꯔꯒ ꯂꯩꯔꯅꯤ ꯆꯨꯝꯅ ꯁꯨꯝ ꯌꯨꯝꯗ ꯂꯩꯕ ꯍꯥꯏꯕꯗꯨꯔꯣ
ꯃꯁꯤꯁꯦ ꯈꯣꯏ ꯑꯥ ꯏꯌꯥꯝꯕ ꯍꯣꯏꯗ ꯆꯠꯂꯒ ꯑꯗꯨꯝ ꯁꯨꯝ ꯃꯇꯝ ꯂꯦꯟꯕ ꯑꯣꯏꯅꯀꯣ ꯊꯕꯛꯁꯨ ꯆꯠꯊꯣꯛꯄ ꯌꯥꯗꯕꯅꯤꯅ ꯑꯗꯨꯝ ꯃꯇꯝ ꯂꯦꯟꯕ ꯑꯣꯏꯅ ꯑꯗꯨꯝ ꯂꯩꯔꯦ
ꯎꯝ
ꯑꯧꯗꯤ
ꯑꯩꯁꯨ ꯉꯁꯤ ꯂꯥꯛꯅꯕ ꯇꯧꯔꯤ
ꯑꯥ ꯑꯥ
ꯃꯐꯝꯗꯨꯗ ꯅ ꯅꯪ ꯉꯁꯤ ꯂꯦꯞꯄꯒꯤꯗꯤ ꯇꯥꯗꯕ꯭ꯔꯣ
ꯉꯁꯤꯁꯦ ꯍꯌꯦꯡ ꯇꯥꯗꯧ ꯃꯥꯜꯂꯤ ꯉꯁꯤ ꯇꯥꯗꯦ
ꯑꯣ ꯑꯗꯨꯗꯤ ꯑꯁ ꯅꯣꯏ ꯀꯥꯡꯕꯨꯗꯨꯗꯤ ꯈꯔ ꯅꯍꯥ ꯑꯣꯏꯕ ꯌꯥꯝꯕ꯭ꯔꯣ ꯅꯠꯇ꯭ꯔꯒ ꯑꯍꯟ ꯌꯥꯝꯕ꯭ꯔꯣ
ꯑꯩꯈꯣꯏꯗꯤ ꯑꯗꯨꯝ ꯑꯍꯥꯟ ꯌꯥꯝꯃꯦ
ꯑꯩꯈꯣꯏꯗꯗꯤ ꯈꯔ ꯅꯍꯥ ꯑꯣꯏꯕ ꯌꯥꯎꯋꯤꯅꯦ ꯈꯔ ꯈꯔꯗꯤ
ꯍꯣꯏ ꯅꯪꯁꯨ- ꯅꯪꯁꯨ ꯂꯥꯛꯀꯗ꯭ꯔꯣ
ꯉꯁꯤꯁꯦ ꯈꯪꯗꯦ ꯏꯃꯥꯕꯨ ꯊꯤꯜꯂꯒ ꯑꯃꯨꯛ ꯂꯥꯛꯀꯗꯔꯥ ꯑꯗꯨꯕꯨꯗꯤ ꯈꯪꯗ꯭ꯔꯦ ꯌꯨꯝ ꯌꯧꯔꯀꯥꯟꯗ ꯈꯪꯒꯅꯤ ꯃꯆꯥ ꯉꯝꯗꯕꯀꯣ ꯑꯅꯥꯕ ꯑꯅꯥꯕꯕꯨ ꯁꯦꯕꯥ ꯇꯧꯕ ꯂꯥꯛꯄ ꯍꯥꯏꯔꯒ ꯃꯥꯅ ꯑꯃꯨꯛ ꯅꯥꯔꯒ ꯂꯩꯔꯦ ꯑꯁ ꯑꯅꯥꯕꯅ ꯋꯥꯏ ꯆꯥꯏꯔꯦ ꯑꯩꯈꯣꯏꯗꯗꯤ ꯑꯁ ꯌꯥꯗ꯭ꯔꯦꯅꯦꯍꯦ ꯑꯅꯥꯕꯅ ꯋꯥꯏ ꯆꯥꯏꯔꯦ ꯑꯦꯝꯕ ꯈꯣꯏꯗꯤ ꯂꯩꯕ꯭ꯔꯣ
ꯑꯦꯝꯕ ꯈꯣꯏꯗ ꯂꯩꯌꯦ ꯍꯣꯏ
ꯍꯧꯖꯤꯛ
ꯍ ꯍꯧꯖꯤ ꯂꯩ ꯍ
ꯑꯠꯆꯥ ꯀꯅꯥ -ꯀꯅꯥ ꯂꯩꯕ꯭ꯔꯣ ꯃꯤ ꯌꯥꯝꯕ꯭ꯔꯣ
ꯍꯧꯖꯤꯛꯇꯤ ꯑꯉꯥꯡꯁꯤꯡꯒ ꯑꯗꯨꯝ ꯑꯩꯈꯣꯏ ꯑꯗꯨꯝ ꯂꯩꯃꯤꯟꯅꯩ
ꯁꯤ ꯅꯨꯄꯤꯖꯨ ꯅꯠ ꯇꯕꯥ ꯅꯨꯄꯥꯁꯨ ꯅꯠꯇꯕ ꯃꯥꯁꯨ ꯂꯥꯛꯑꯕꯣ
ꯑ ꯂꯥꯛꯇꯦ ꯍꯔꯦꯟ ꯂꯥꯛꯒꯦ ꯍꯥꯏ
ꯃꯥꯗꯣ ꯃꯐꯝ ꯑꯃꯗ ꯀꯣꯏꯕ ꯆꯠꯂꯅꯤ ꯍꯥꯏꯔꯅꯦ
ꯃꯥꯗꯤ ꯆꯠꯈ꯭ꯔꯅꯤ ꯅꯨꯡꯉꯥꯏ ꯃꯥꯗꯤ ꯆꯠꯈ꯭ꯔꯅꯤ
ꯃꯤꯗꯤ ꯄꯥꯏꯔꯦꯕ
ꯃꯣꯏꯗꯤ ꯃꯣꯏ ꯃꯃꯥ ꯕꯕꯥ ꯈꯣꯏꯅꯀꯣ ꯐꯖꯅ ꯑꯁ ꯇꯧꯕꯏꯀꯣ ꯃꯣꯏꯗꯤ ꯅꯨꯡꯉꯥꯏꯌꯦꯕ
ꯌꯥꯏꯌꯦꯕ ꯃꯣꯏꯗꯤ ꯑꯁ ꯀꯔꯥꯏꯗꯒꯤ ꯅꯍꯥꯟ ꯆꯠꯇ꯭ꯔꯤꯉꯩꯗꯁꯨ ꯐꯤꯔꯣꯜ ꯀꯩꯀꯥ ꯑꯁ ꯌꯥꯝ ꯑꯇꯥꯡ ꯑꯇꯥꯡꯕ ꯂꯧꯒ꯭ꯔꯦꯅꯦ ꯃꯣꯏꯗꯤ ꯑꯩꯅ ꯑꯩꯅ ꯆꯞ ꯆꯥꯃꯤꯟꯅꯕꯅꯦꯕ ꯃꯥꯒ ꯂꯧꯕꯤꯔꯣ ꯍꯥꯏꯅꯀꯣ ꯂꯧꯃꯤꯟꯅꯁꯦ ꯍꯥꯏꯔ ꯑꯁ ꯈꯣꯡꯒꯨꯞ ꯑꯁꯤꯗꯤ ꯑꯁ ꯑꯇꯥꯡꯕ ꯃꯔꯤ ꯃꯔꯤ ꯃꯉꯥ ꯄꯤꯕ ꯉꯥꯛꯇꯅꯦ
ꯑꯥ
ꯈꯪꯒ꯭ꯔꯥꯎ ꯀꯩꯀꯥ
ꯑꯁ ꯏꯇꯥꯎ ꯏꯇꯥꯎ ꯑꯩꯒꯤ ꯀꯩꯅꯣꯗꯣ ꯌꯨꯝꯗ ꯂꯩꯕ꯭ꯔꯥ ꯍꯥ ꯇꯥꯕ꯭ꯔꯣ ꯌꯨꯝꯗ ꯂꯩꯍꯧ ꯂꯩꯍꯧꯕ꯭ꯔꯥ ꯍꯥꯏꯕ ꯑꯩꯒꯤ ꯁꯨꯁ ꯑꯩꯒꯤ ꯇꯣ
ꯅꯪꯒꯤ ꯈꯣꯡꯎꯞꯇꯣ ꯁꯨꯔꯒ ꯐꯖꯅ ꯊꯝꯂꯝꯒꯅꯤꯌꯦ ꯌꯨꯝꯗ
ꯑꯩ ꯍꯌꯦꯡꯁꯦ ꯀꯩꯅꯣꯗ ꯆꯠꯀꯦꯗꯕ ꯑꯗꯨ
ꯂꯧꯔꯨꯅꯦ ꯍꯣꯔꯦꯟ ꯍꯣꯔꯦꯟ ꯂꯧꯔꯒ ꯂꯥꯛꯑꯣꯅꯦ ꯑꯩ ꯂꯥꯛ
ꯅꯪꯁꯨ ꯂꯥꯛꯑꯣ ꯍꯌꯦꯡꯁꯦ ꯑꯩ ꯑꯦꯗꯃꯤꯁꯟ ꯇꯧꯕ ꯆꯠꯁꯤꯔꯥꯅ ꯈꯟꯕ
ꯀꯔꯥꯏꯗ
ꯈꯪꯗꯦ ꯑꯥꯗ ꯀꯟꯊꯣꯛꯑꯦ ꯀꯩꯅꯣꯗꯣ ꯑꯣꯏꯔꯝꯃꯅꯤ ꯁꯨꯝ ꯑꯋꯥꯡ
ꯑ ꯑ ꯑꯩꯅ ꯀꯥꯕ ꯃꯐꯝꯗꯨꯗ
ꯑꯗꯨ ꯍꯥꯟꯅ ꯑꯗꯨ ꯐꯒꯗ꯭ꯔꯥ ꯅꯠꯇ꯭ꯔꯒ ꯑꯥꯗꯣ ꯑꯩꯈꯣꯏ ꯏꯇꯥꯎ ꯑꯃ
ꯑꯣ ꯑꯗꯨ ꯃꯊꯛꯀꯤꯗꯤꯅꯗꯤ ꯐꯕꯅꯦ ꯍꯧꯖꯤꯛꯀꯤ ꯅꯌꯦ ꯑꯗꯨ ꯃꯃꯟꯗꯤ ꯌꯥꯝ ꯀꯥꯕꯅꯦꯕ
ꯑꯗꯨ ꯀꯩꯅꯣꯇ ꯑ ꯑꯗꯨ ꯀꯩꯅꯣꯝ ꯃꯇꯝꯗ ꯅꯨꯡꯉꯥꯏꯒꯗ꯭ꯔꯥ ꯁꯤꯅꯦꯕ
ꯃꯊꯛꯇ ꯇꯝꯕꯗꯨꯅ ꯅꯨꯡꯉꯥꯏꯕꯅꯦ ꯏꯇꯥꯎ ꯑꯃꯗꯣ ꯇꯝꯕꯗꯨꯅ ꯑꯗꯨꯗꯤ ꯅꯪ ꯕꯖꯥꯔꯁꯨ ꯆꯠꯄ ꯅꯨꯡꯉꯥꯏꯔꯅꯤ
ꯑ ꯑꯁ ꯈꯪꯉꯤꯅꯦ ꯃꯇꯝꯗꯨ ꯑꯁ ꯃꯇꯝꯗꯨ ꯑꯃꯨꯛ ꯊꯦꯡꯕꯒꯤ ꯃꯃꯟꯗꯣ ꯑꯃꯨꯛ ꯀꯥꯗꯣꯏꯔꯥ ꯑꯁ ꯑꯩꯁꯨ ꯍꯌꯦꯡꯁꯦ ꯆꯠꯁꯤꯔꯥꯅ ꯈꯟꯗꯤ ꯈꯟꯕꯅꯦꯕ ꯑꯩꯁꯦ
ꯃꯤꯡ ꯆꯟꯕꯗꯤ ꯌꯥꯏ ꯍꯥꯏꯕ꯭ꯔꯣ
ꯃꯤꯡ ꯆꯟꯕꯗꯤ ꯌꯥꯏ ꯗꯤ ꯍꯥꯏꯌꯦ
ꯎꯝ ꯌꯥꯔꯗꯤ ꯌꯥꯒꯗꯧ ꯃꯥꯜꯂꯦ ꯑꯗꯨꯗꯤ
ꯍꯣꯏ ꯍꯌꯦꯡꯁꯦ ꯆꯠꯂꯒ ꯑꯥꯗꯁꯨ ꯀꯩꯅꯣꯝꯗꯁꯨ ꯃꯐꯝꯗꯣ
ꯎꯝ
ꯑꯗꯨꯗ ꯑꯗꯨ ꯃꯐꯝꯗ ꯆꯠꯅꯤꯡꯕ ꯑꯩꯁꯦ
ꯑꯣ ꯑꯣ ꯑꯣ ꯌꯥꯏ ꯅꯦ ꯑꯗꯨꯨꯁꯨ ꯔꯦꯗꯤꯗ ꯂꯩꯔꯕꯣ ꯀꯥꯏꯅꯗꯗꯤ ꯅꯣ ꯀꯩꯅꯣ ꯊꯤꯅꯕꯗꯤ ꯔꯦꯗꯤꯗ ꯂꯩꯔꯕꯣ
ꯂꯩꯗꯤ ꯂꯩꯔꯕ ꯗꯤ ꯀꯔꯤꯅꯣ ꯚꯥꯞ ꯇꯥꯗꯦ ꯒꯌ꯭ꯥꯟ ꯇꯗꯤꯌꯦ
ꯄꯩꯁꯥꯗꯣ ꯄꯩꯁꯥꯗꯣ
ꯄꯩꯁꯥꯥꯁꯦ ꯈꯪꯗꯦꯅꯦ ꯑꯁꯣꯝꯗ ꯄꯤꯔꯛꯀꯗ ꯄꯤꯔꯛꯇ꯭ꯔꯗꯤꯃꯣ
ꯑ ꯅꯪ ꯍꯧꯖꯤꯛ ꯐꯥꯎꯊꯣꯛꯇ꯭ꯔꯦ ꯃꯣ ꯋꯥꯟꯗꯒ
ꯑꯃꯗꯤ ꯑꯥꯕꯤꯗꯨꯔꯣ ꯑꯣ ꯑꯗꯨꯗꯤ ꯂꯧꯔꯦ ꯂꯣꯏ ꯂꯧꯔꯦ
ꯑꯣ ꯑꯗꯨꯗꯤ ꯀꯅꯥꯗꯒꯤ ꯑꯃꯨꯛ
ꯑꯒꯤ ꯑꯩꯈꯣꯏ ꯀꯩꯗꯅꯀꯣ
ꯑ ꯑꯣ ꯑꯠꯆꯥ
ꯑꯁ ꯆꯪꯅꯅꯦꯃ ꯊꯥ ꯁꯥꯒ ꯂꯩꯐꯅꯤꯅꯦ ꯍꯌꯦꯡꯁꯨ ꯊꯕꯛ ꯑꯃꯨꯉꯌꯦ ꯑꯁ
ꯂꯧ ꯃꯁꯨꯅꯦ
ꯂꯧꯦꯕꯤꯗꯤ ꯑꯦꯅꯨꯡꯅꯦ
ꯇꯤꯅꯦ ꯅꯪ ꯅꯪ ꯂꯧ ꯁꯨꯔꯤꯗꯣ ꯅꯣꯏ ꯅꯣꯏ ꯌꯨꯝꯒꯤꯦꯔꯥ ꯅꯣꯏꯠꯇ꯭ꯔꯒ ꯅꯣꯏꯅꯅꯦ ꯈꯣꯏꯒꯤꯔꯥ ꯀꯅꯥꯒꯤꯔ
ꯑꯩꯈꯣꯏ ꯑꯩꯈꯣꯏꯒꯤꯁꯨ ꯑꯃ ꯑꯗꯨꯒ ꯑꯩꯕꯣꯏ ꯕꯕꯣꯛ ꯑꯩꯈꯣꯏꯁꯨ ꯑꯃ
ꯑꯩꯈꯣꯏꯒꯤꯅ ꯑꯩꯈꯣꯏꯒꯤꯗꯤ ꯈꯛꯇꯤ ꯍꯧꯗ꯭ꯔꯤ ꯍꯥꯏꯗꯤ ꯏꯁꯤꯡ ꯅꯨꯡ ꯇꯥꯗꯕ ꯀꯩꯅꯣꯀꯣ
ꯑꯥ
ꯁꯨꯃꯤꯟꯅꯕ ꯅꯠꯇꯦ ꯇꯣꯉꯥꯟ ꯇꯣꯉꯥꯟꯕ ꯃꯐꯝꯁꯦ
ꯆꯠꯄꯗꯤ ꯅꯪꯅ ꯑꯗꯨꯝ ꯆꯠꯄ
ꯍꯣꯏ ꯑꯩꯅ ꯑꯗꯨꯝ ꯑꯩꯈꯣꯏꯕꯁꯦ ꯑꯩꯅ ꯑꯗꯨꯝ ꯆꯠꯄ
ꯅꯣꯏꯒꯤꯗꯨꯁꯨ ꯆꯠꯀꯗ꯭ꯔꯣ ꯃꯣꯏꯅ
ꯑꯩꯈꯣꯏ ꯑꯩ ꯂ ꯄꯤꯅꯀꯣ ꯑꯩꯣꯏ ꯑꯩꯈꯣꯏ ꯑꯩꯈꯣꯏ ꯏ ꯑꯩꯈꯣꯏ ꯃꯥꯃꯒꯤ ꯃꯅꯥꯎꯄꯤꯕ ꯑꯗꯨꯝ ꯇꯧꯃꯤꯟꯅꯕꯅꯦꯕ
ꯑꯣ
ꯑꯁ ꯂꯁ ꯄꯤꯛꯅ ꯌꯥꯝ ꯆꯥꯎꯅ ꯊꯦꯕ
ꯂꯧꯁꯦ ꯀꯌꯥꯝ ꯑꯣꯏꯒꯦ ꯑꯅꯤꯔꯣ ꯑꯍꯨꯝꯔꯣ
ꯍꯥ
ꯑꯅꯤꯔꯣ ꯑꯍꯨꯝꯔꯣ ꯂꯧ ꯃꯣꯏꯅ ꯄꯤꯕꯤꯕ ꯁꯉꯝ ꯌꯧꯔꯣ
ꯑ ꯑꯃ
ꯁꯪꯉꯝ ꯑꯃ
ꯑ
ꯁꯥꯎꯅꯦ ꯑꯗꯨꯔ ꯐꯒ ꯇꯅꯦ
ꯎꯝꯗ ꯑꯁ ꯁꯨꯔꯣꯏꯃꯤꯟꯅꯕꯅꯤꯅ
ꯑ ꯀꯅꯥ ꯀꯅꯥ ꯃꯤ ꯑꯅꯤ ꯁꯪꯉꯝ ꯑꯃꯗ
ꯑꯩꯈꯣꯏ ꯑꯩꯈꯣꯏ ꯏꯃꯥꯒꯤ ꯃꯅꯥꯛꯇꯤꯔꯣ
ꯑꯣ ꯑꯆꯥ ꯌꯥꯝꯅ ꯉꯥꯏꯅꯦꯗꯤ
ꯉꯁ ꯇꯧꯗꯨ ꯃꯥꯟꯗꯗꯤ
ꯂꯥꯞꯄꯅꯦ ꯏꯇꯥꯎ ꯑꯩꯩꯒꯤꯗꯤ ꯀꯗꯥꯥꯏꯗꯒꯤ ꯑꯩꯈꯣꯏꯒꯤꯗꯤ ꯑꯥ ꯃꯅꯨꯡ ꯆꯪꯅ ꯁꯨꯔꯅꯤ ꯁꯨꯔꯗꯤ ꯑꯗꯨ ꯃꯇꯝ ꯃꯇꯝ ꯃꯇꯝꯅ ꯃꯇꯝ ꯂꯩꯔꯗꯤ ꯁꯨꯕ ꯌꯥꯕ ꯑꯗꯨꯁꯨ ꯅꯠꯇꯦ ꯑꯩꯈꯣꯏꯒꯤꯗꯤ ꯀꯗꯥꯥꯏꯗꯒꯤ ꯑꯍ ꯃꯅꯨꯡ ꯆꯪꯉ
ꯅꯣꯏꯗꯤ ꯅꯨꯡꯉꯥꯏꯔꯅꯤ ꯍꯥꯏꯗꯤ ꯆꯥꯕꯒꯨꯝꯕꯗꯨꯁꯨ ꯌꯥꯝ ꯋꯥꯅꯤꯡꯉꯥꯏ ꯂꯩꯇꯦ ꯌꯨꯝꯒꯤ ꯑꯗꯨꯝ ꯂꯩꯌꯦ ꯅꯨꯡꯉꯥꯏꯅꯦ ꯅ ꯍꯥꯏꯗꯤ
ꯍꯁ ꯀꯔ ꯍꯥꯏꯗꯒꯦꯗꯔ ꯀꯔꯤꯅꯅꯨꯡꯉꯅꯤ ꯂꯧꯧꯕꯒ ꯍꯥꯏ ꯋꯥ ꯋꯥꯅꯤ
ꯅꯣꯏ ꯅꯆꯦꯗꯣ ꯍꯟꯗꯛ ꯍꯥꯟꯅ ꯂꯩꯕ ꯃꯐꯝꯗ ꯑꯗꯨꯝ ꯑꯃꯨꯛ ꯂꯩꯕ꯭ꯔꯥ
ꯑꯃꯨꯛ ꯍꯣꯡꯗꯣꯛꯈ꯭ꯔꯦ ꯑꯩꯈꯣꯏ ꯑꯪꯀꯜ ꯑꯩꯈꯣꯏ ꯀꯀꯥ ꯈꯣꯏꯗ
ꯑꯩꯈꯣꯏꯗ ꯍꯥꯏꯗꯤꯌꯥ ꯆꯤꯡ ꯃꯅꯥꯛꯇꯒꯤꯗꯨꯔꯥ
ꯍꯣꯏ ꯃꯣꯏ ꯃꯣꯏ ꯀꯩꯅꯣꯗ ꯃꯣꯏ ꯃꯣꯏ ꯃꯗ ꯐꯟꯇ ꯀ
ꯍꯥꯏꯗꯤ ꯑꯩꯅ ꯍꯥꯏꯗꯤ ꯃꯣꯏ ꯂꯩꯃꯤꯟꯅꯕ꯭ꯔꯥ ꯅꯠꯇ꯭ꯔꯒ ꯀꯥꯗ ꯇꯣꯡꯉꯥꯟꯕ꯭ꯔꯥ
ꯑꯦ ꯂꯩꯃꯤꯟꯅꯕꯗꯤ ꯏꯅꯥꯎꯅꯨꯄꯤꯒ ꯀꯩꯅꯣꯗ ꯍꯥꯟꯅ ꯂꯩꯐꯝꯗꯨꯗ
ꯑꯣꯍꯟꯗꯖꯖꯔꯥ
ꯎꯝ
ꯑꯥ ꯌꯥꯏꯅꯦ ꯅꯣꯏ ꯑꯁ ꯅꯣꯏ ꯅꯣꯏ ꯅꯥꯝꯄꯤꯤꯔꯃꯤꯟꯅꯕ ꯅꯠꯇ꯭ꯔꯣ
ꯍꯣꯏ ꯃꯥꯅꯤꯅꯦ ꯂꯩꯃꯤꯟꯅꯕꯅꯤꯅꯦ
ꯅꯨꯄꯤꯤꯆ ꯑꯃꯗꯤ ꯐꯥꯏꯟꯁ ꯊꯕꯛ ꯀꯁꯨ ꯍꯣꯠꯅꯕ ꯌꯥꯝ ꯀꯜꯂꯤꯅꯤ
ꯑꯃꯗꯤ ꯎꯅꯕ ꯀꯜꯂꯤ ꯑꯍꯟꯅꯤꯅ ꯅꯅꯦ ꯌꯦꯡꯗ꯭ꯔꯒꯗꯤ ꯃꯥꯥꯟꯅ ꯌꯦꯡꯗ꯭ꯔꯒꯗꯤ ꯀꯅꯥꯅ ꯌꯦꯡꯉꯅꯤ ꯏꯃꯥ ꯍꯥꯏꯔꯣ ꯄꯩꯁꯥ ꯇꯥꯕꯁꯨ ꯅꯠꯇꯦ ꯅꯥꯔꯒ ꯂꯩꯔꯦ ꯍꯦꯛ ꯇꯧꯔꯨꯔꯕ ꯅꯥꯅꯕ ꯈꯛꯇ ꯌꯥꯔꯦꯅꯦ ꯍꯧꯖꯤꯛꯁꯨ ꯑꯃꯨꯛ ꯅꯥꯔ ꯂꯩꯔꯤꯅꯦ ꯑꯗꯨꯒꯤꯅꯦ ꯃꯉꯣꯟꯗ ꯈꯨꯟꯗ ꯄꯨꯕꯤꯗ꯭ꯔꯗꯤ ꯌꯥꯔꯣ
ꯑꯥ
ꯑꯗꯨꯗ ꯀꯦ ꯈꯨꯟꯗ ꯄꯨꯋꯤꯔꯒ ꯑꯩꯈꯣꯏ ꯃꯅꯥꯛꯀꯤ ꯂꯝꯗꯣ
ꯍꯣꯏ
ꯑꯗꯣ ꯂ ꯌꯥꯝ ꯀꯩꯅꯣ ꯇꯧꯕ ꯅꯨꯄꯤꯗꯣ ꯑꯗꯨꯅꯗ꯭ꯂꯦ ꯕ꯭ꯂꯦꯠ ꯀꯩꯅꯣ ꯀꯩꯅꯣ ꯂꯧꯗ꯭ꯔꯗꯤ ꯌꯥꯗꯧ ꯃꯥꯟꯗ꯭ꯔꯦ
ꯑꯃꯨꯛ ꯎꯍꯔꯣꯅꯦ ꯑꯝ ꯐ꯭ꯔꯟ ꯇꯕꯤ ꯇꯖꯃ
ꯑꯥ ꯃꯥꯏꯕꯤ ꯑꯃ ꯃꯥꯏꯕꯤ ꯑꯆꯧꯕꯒꯤ ꯅꯠꯇꯕ ꯃꯥꯏꯕꯤ ꯑꯆꯧꯕ ꯃꯈꯥꯗ ꯂꯩꯕꯗꯣ
ꯑ ꯃꯈꯈꯥꯗꯨꯔꯩꯕꯗ
ꯑꯥ ꯃꯕꯤ ꯎꯝ ꯃꯥꯏꯕꯤ ꯑꯆꯧꯕꯒꯤ ꯃꯈꯥꯗ ꯂꯩꯕ ꯌꯨꯝꯗꯣ ꯑꯗꯨꯗ ꯃꯥ ꯈꯔ ꯁꯦꯝꯕ ꯆꯠ ꯅꯠꯇ꯭ꯔꯗꯤ ꯌꯥꯔꯔꯣꯏꯕ ꯃꯥꯁꯦ ꯅꯨꯡꯁꯤꯠ ꯂꯩꯕ ꯅꯨꯡꯁꯤꯠ ꯀꯜꯂꯦꯕ
ꯀꯅꯥ ꯀꯅꯥ
ꯏꯃꯥꯅꯤꯅꯦ ꯏꯃꯥ
ꯑꯣꯅꯃ ꯅꯅꯥꯏꯔꯦ
ꯅꯨꯡꯁꯤꯠ ꯀꯟꯕꯒꯤ ꯑꯁꯤ ꯃꯥꯒꯤ ꯈꯦꯠꯄꯒꯤꯗꯨ
ꯍꯥ
ꯅꯗꯤ ꯌꯥꯝ ꯈꯦꯠꯒ ꯂꯤꯗꯅ
ꯍꯣꯏ ꯑꯗꯨ ꯑꯗꯨꯝ ꯈꯦꯠꯇꯅꯤ ꯍꯣꯏ
ꯃꯥꯗꯤ ꯈꯦꯠꯄꯅꯤꯅ ꯃꯉꯣꯟꯗ ꯑꯃꯨꯛ ꯈꯦꯠꯄ ꯆꯜꯂꯅꯤ ꯍꯣꯔꯦꯟ ꯂꯥꯛꯑꯒ ꯑꯩꯅ ꯊ ꯑꯩꯅ ꯊꯤꯡꯒꯗꯣꯏꯅꯦ
ꯑꯥ
ꯑꯗꯨ ꯇꯤꯟꯒꯗ